ꯍꯜꯂꯣ ꯍꯜꯂꯣ ꯍꯜꯂꯣ ꯍꯜꯂꯣ ꯕ꯭ꯔꯗꯔ
ꯍꯥꯎ
ꯍꯂꯣ ꯍꯜꯂꯣ ꯍꯜꯂꯣ
ꯍ ꯍꯜꯂꯣ
ꯍꯜꯂꯣ ꯁꯤꯁꯇꯔ ꯁꯤꯁꯇꯔ ꯑꯣꯏ ꯂꯩꯔꯦ ꯍꯜꯂꯣ ꯁꯤꯁꯇꯔ
ꯍꯥꯎ ꯀꯥꯏꯗꯧꯔꯤꯅꯣ
ꯀꯩꯁꯨ ꯇꯥꯎꯗꯗ
ꯆꯥꯛ ꯆꯥꯔꯕ꯭ꯔꯣ
ꯄꯨꯗꯤ ꯆꯥꯔꯦ ꯁꯤꯁꯇꯔꯗꯤ ꯆꯥꯔꯕꯣ
ꯑꯣ ꯀꯔꯤ ꯌꯦꯟꯁꯥꯡ ꯆꯥꯕ꯭ꯔꯥ ꯑꯗꯨꯗꯤ
ꯉꯁꯤꯗꯤ ꯉꯥ ꯇꯧꯋꯦ ꯁꯤꯁꯇꯔ
ꯍꯥꯥ
ꯊꯣꯡꯕ ꯆꯥꯏꯌꯦ ꯁꯤꯁꯇꯔ ꯐꯤꯁ ꯐꯤꯁ
ꯇꯥꯕ꯭ꯔꯣ ꯐꯖꯅ ꯁꯤꯁꯇꯔ
ꯍꯥꯥ ꯍꯂ
ꯀꯔꯤ ꯍꯜꯂꯣ ꯍꯜꯂꯣ ꯇꯥꯕ꯭ꯔꯣ
ꯇꯥꯏꯌꯦ ꯇꯥꯏꯌꯦ ꯀꯔꯤ ꯇꯧꯕ꯭ꯔꯣꯅꯦ
ꯑꯦ ꯅꯦꯠꯋꯥꯛꯁꯦ ꯈꯪꯗꯦ ꯅꯨꯡꯉꯥꯏꯇꯕ ꯑꯗꯨꯗꯒ
ꯇꯥꯃꯣ ꯀꯧꯗꯣꯏꯔꯥ ꯀꯩ ꯀꯧꯗꯣꯏꯅ ꯄꯥꯕꯨꯡ ꯀꯧꯗꯣꯏꯔꯥ
ꯑꯗꯨꯝ ꯑꯦ ꯐ꯭ꯔꯦꯟ ꯐ꯭ꯔꯦꯟꯅ ꯑꯗꯨꯝ ꯀꯧꯁꯤ
ꯑꯗꯨꯝ ꯑꯩꯍ ꯏꯇꯥꯎꯕꯤ ꯑꯗꯨꯝ ꯀꯧꯔ ꯂꯣꯏꯔꯦꯗ
ꯑꯣ ꯑꯣ ꯀꯔꯤ ꯌꯦꯟꯁꯥꯡ ꯆꯥꯕ꯭ꯔꯥꯅꯦ ꯅꯪꯗꯤ
ꯑꯣ ꯉꯥ ꯆꯥꯌꯦ
ꯍꯥꯎꯒꯅꯤꯍꯦ ꯑꯗꯨꯗꯤ
ꯑꯥꯎ ꯉꯁꯤꯗꯤ ꯑꯍꯥꯎꯕꯤ ꯇꯧꯁꯤꯟꯈ꯭ꯔꯦ ꯁꯤꯁꯇꯔ
ꯐꯔꯦꯅꯦ ꯑꯗꯨꯗꯤ ꯌꯦꯡ ꯔꯣꯏꯗ꯭ꯔ
ꯎꯝ ꯕꯣꯜꯗꯤ ꯀꯩꯅꯣ ꯇꯧꯋꯦ ꯑꯔ ꯑꯥꯔꯖꯦꯟꯇꯤꯅꯥ ꯍꯣꯏ ꯈꯤꯇꯪ ꯄꯣꯔꯇꯨꯒꯜ ꯍꯣꯏ ꯈꯤꯇꯪ ꯐꯖꯅ ꯁꯥꯟꯅꯕ ꯈꯤꯇꯪ ꯑ ꯇꯤꯝ ꯈꯤꯇꯪ ꯐꯖꯕ ꯂꯤꯡꯕ ꯁꯨꯝ ꯁꯥꯟꯅꯕ ꯀꯥꯟꯗ ꯌꯦꯡꯕ ꯅꯨꯡꯉꯥꯏꯕꯩ ꯅꯤꯗ ꯕ꯭ꯔꯥꯖꯤꯜꯒꯨꯝꯕꯀꯣ ꯈꯤꯇꯪ ꯐꯖꯕ ꯇꯤꯝ ꯇꯥꯕ ꯀꯥꯟꯗ ꯌꯦꯡꯕꯅꯣꯉꯥꯏꯕ ꯑꯣ ꯁꯦꯁꯇꯔꯗꯤ
ꯔꯣꯅꯦꯜꯗꫭꯒꯤ ꯁꯦꯀꯦꯟ ꯋꯥꯏꯐꯅꯦ
ꯑ ꯌꯥꯏꯅꯦ ꯁꯤꯁꯇꯔ ꯀꯩ ꯏꯟꯖꯥꯡ ꯆꯥꯔꯒꯦ
ꯑꯩ ꯉꯁꯤ ꯎꯝ ꯀꯩꯅꯣꯅꯦ ꯇꯨꯔꯨꯕꯨꯠ ꯍꯥꯏꯕ꯭ꯔꯥ ꯀꯩꯅꯣꯝ ꯆꯥꯏ
ꯑꯣ ꯇꯣꯔꯣꯕꯣꯠ ꯇꯣꯔꯣꯕꯣꯠ ꯊꯣꯡꯕꯗꫭ ꯑꯣꯏꯗꫭꯏꯔꯥ
ꯎꯝ
ꯑꯣ ꯁꯤꯁꯇꯔ ꯍꫭꯏꯗꯤ ꯀꯩꯅꯣꯗ ꯗ ꯕꯦꯂꯤꯗ ꯑꯣꯏꯕ꯭ꯔꫭ ꯍꯤꯜꯁꯇ ꯑꯣꯏꯕ꯭ꯔꯣ
ꯍꯥꯏꯕꯗꯤ ꯎꯔꯤꯄꯣꯛ ꯕꯥꯁꯄꯇꯤꯗ ꯂꯩꯌꯦ
ꯁꯤꯗ ꯂꯩꯕꯀꯣ ꯎꯝ ꯑ ꯑꯗꯨꯗꯤ ꯏꯁꯇꯨꯗꯦꯟ ꯑꯣꯏꯕꯒꯤꯔꯣ ꯁꯤꯗ ꯂꯩꯔꯤꯁ
ꯑꯥ
ꯑꯣ ꯀꯔꯤ ꯀꯔꯤ ꯀꯔꯤ ꯀꯣꯂꯦꯖ ꯇꯝꯃꯤꯔꯣ ꯀꯣꯂꯦꯖ ꯀꯣꯂꯦꯖ ꯑꯣ ꯀꯩ ꯀꯩ ꯀꯣꯂꯦꯖꯇ ꯇꯝꯗꯧꯔꯒꯦ
ꯈꯪꯗ꯭ꯔꯦ ꯑꯩꯁꯨ
ꯑꯣ
ꯎꯝ ꯎꯝ ꯅꯪꯗꯤ ꯀꯗꯥꯏꯗ ꯂꯩꯕ꯭ꯔꯅꯦ ꯑꯗꯨꯗꯤ
ꯑꯩ ꯅ ꯑꯃꯨꯛ ꯁꯤꯡꯖꯃꯩꯗ ꯂꯩꯕ
ꯑꯣ
ꯑꯥ ꯑ ꯑꯗꯨꯒ ꯀꯩꯅꯣ ꯇꯧ ꯁꯤꯁꯇꯔ ꯀꯩꯗꯧꯔꯝꯃꯤꯅꯣ
ꯑꯗꯨꯝ ꯂꯩꯔꯤꯗꯥ
ꯕꯣꯜ ꯌꯦꯡꯗꫭꯏꯔꯥ ꯉꯁꯤ
ꯐꯣꯔꯗ ꯇꯨꯝꯔꯒ ꯂꯩꯌꯦ
ꯑꯣ ꯐꯔꯦꯅꯦ
ꯎꯝ
ꯑꯣ ꯀꯦ ꯑꯣ ꯀꯦ ꯁꯨꯝ ꯅꯨꯡꯉꯥꯏꯕꯅꯤꯗ ꯏꯝꯐꯥꯜꯗ ꯂꯩꯕꯁꯨꯀꯣ
ꯑ ꯑꯗꯨꯅꯦ ꯅꯨꯡꯉꯥꯏꯌꯦ ꯁꯥꯃꯟꯗꯅ
ꯑꯧ ꯁꯥꯕꯗꯤ ꯑꯗꯨꯝ ꯁꯥꯕꯅꯤ ꯐꯖꯅ
ꯁꯤꯗꯣꯔꯦ
ꯎꯝ ꯎ ꯋꯥ ꯍꯧꯗꯕꯅꯤꯅꯀꯣ
ꯎꯝ
ꯎꯝ ꯁꯥꯕꯗꯤ ꯌꯥꯝ ꯁꯥꯕꯅꯤ
ꯎꯝ ꯅꯪꯗꯤ ꯀꯩꯗꯧꯔꯤꯅꯣ
ꯑꯣ ꯀꯦ ꯑꯣ ꯀꯦ ꯁꯤꯁꯇꯔ ꯑꯩꯁꯨ ꯁꯤꯗ ꯀꯧꯔꯛꯑꯦꯕꯀꯣ ꯁꯤꯁꯇꯔ ꯑꯗꯨ
ꯑꯧ ꯑꯧ
ꯃꯁꯤ
ꯐꯔꯦ ꯐꯔꯦ ꯍꯜꯂꯣ
ꯍꯜꯂꯣ ꯍꯜꯂꯣ
ꯑꯧ ꯑꯧ ꯇꯥꯏꯌꯦ ꯇꯥꯏꯌꯦ
ꯑꯣ ꯒꯨꯗ ꯅꯥꯏꯠ ꯒꯨꯗ ꯅꯥꯏꯠ
ꯇꯝꯕ
ꯎꯝ ꯑꯣꯀꯦ ꯑꯣꯀꯦ